ꯍꯜꯂꯣ
ꯇꯥꯕ꯭ꯔꯣ
ꯍꯜꯂꯣ
ꯑꯥ ꯇꯗꯕ꯭ꯔꯣ
ꯇꯥꯔꯦ ꯚꯥꯏ ꯇꯥꯔꯦ
ꯑꯥ
ꯀꯇꯧ ꯗꯧꯔꯥꯝ ꯃꯤꯅꯣ꯫
ꯆꯥꯛ ꯆꯥꯊꯣꯛꯑꯒ ꯁꯨꯝ ꯂꯩꯔꯝꯕꯅꯤꯗ
ꯀꯩꯃꯅ ꯆꯔ ꯊꯕꯛꯇꯤ ꯆꯇꯦꯀꯣ
ꯍꯥ ꯍꯧꯖꯤꯛꯛꯇ ꯆꯤꯟꯗꯦ ꯆꯤꯟꯗꯦ
ꯅꯥꯟꯗꯤ ꯆꯥꯛ ꯆꯥꯔꯕ ꯅꯠꯇ꯭ꯔꯣ
ꯍꯜꯂꯣ
ꯍꯜꯂꯣ
ꯆꯥꯕ꯭ꯔꯣ
ꯇꯥꯏ ꯇꯥꯏ
ꯀꯩ ꯇꯣ ꯨ ꯀꯣ ꯅꯦꯠ ꯐꯠꯇꯕ꯭ꯔꯥ
ꯅꯪ ꯊꯕꯛ ꯁꯨꯔꯤꯔꯣ꯫
ꯃꯈꯣꯟ ꯌꯥꯝ ꯄꯤꯛꯅ ꯇꯥꯏ ꯑꯗꯨꯒꯤꯅꯦ꫰
ꯍꯥꯥ
ꯃꯈꯣꯟ ꯌꯥꯝ ꯄꯤꯛꯅ ꯇꯥꯏꯌꯦꯕ ꯑꯗꯨꯒꯤꯅꯦꯕꯥ꯫
ꯑꯥ
ꯅꯣꯏ ꯑꯦꯛꯖꯥꯝ ꯂꯣꯏꯔꯕ ꯍꯥꯥ
ꯇꯨꯝꯃꯤ ꯇꯨꯝꯃꯥꯝ ꯎꯝ ꯅꯣꯏ ꯀꯅꯥ ꯀꯅꯥ ꯇ
ꯏꯃꯥꯟꯅꯕ ꯈꯔ ꯇꯧꯔꯦ
ꯀꯩ ꯀꯩ ꯇꯧꯗꯧ ꯂꯩꯔꯤꯒꯦꯉꯁꯤ꯫
ꯀꯗ ꯂꯏ ꯍꯔꯦꯅꯥ ꯍ ꯂꯩꯦ ꯌꯥ
ꯎꯝ
ꯅꯣꯏ ꯑꯦꯛꯖꯥꯝ ꯂꯣꯏꯈ꯭ꯔꯕ꯭ꯔꯣ ꯅꯣꯏ ꯑꯦꯝ ꯑꯦꯒꯤꯗꯣ
ꯇꯧꯗ꯭ꯔꯤꯗ꯫ ꯑꯗꯨꯗꯤ ꯂꯣꯏꯗꯣꯔꯦ꯫ ꯑ ꯅꯪ ꯍꯧꯔꯦꯟ ꯒꯔꯨꯞ ꯁꯦꯝꯃꯛꯑꯣꯕꯥ
ꯍꯣꯏ ꯒ꯭ꯔꯨꯞ ꯒ꯭ꯔꯨꯞ ꯑꯃꯗꯤ ꯑꯍꯥꯡꯕ ꯂꯩ ꯑ ꯑꯗꯨꯗ ꯍꯥꯞꯄꯛꯀꯦ
ꯍꯣꯏ ꯑꯗꯨꯝ ꯍꯥꯏꯅꯕ ꯌꯥꯔꯦ ꯑꯗꯨꯗꯤ ꯍ ꯎꯝ ꯅꯣꯏ ꯃꯤ ꯀꯌꯥ ꯌꯥꯎꯒꯦ ꯑꯗꯨꯗ
ꯃꯤ ꯑꯅꯤ ꯑꯍꯨꯝ ꯃꯔꯤ ꯃꯉꯥ ꯁꯨꯔꯝꯃꯅꯤ
ꯑꯣ ꯅꯣꯏꯗꯤ ꯍꯔꯥꯎ ꯀꯨꯝꯍꯩ ꯇꯧꯗ꯭ꯔꯕꯣ ꯀꯩꯝꯇ
ꯍꯧꯖꯤꯛꯀꯥꯟꯗꯤ ꯍꯔꯥꯎ ꯀꯨꯝꯍꯩꯒꯁꯤ ꯇꯧꯗꯕꯤꯗ ꯂꯥꯟꯅ ꯃꯔꯝ ꯁꯣꯔꯤ ꯁꯤꯒꯨꯝꯕꯁꯦ ꯏꯔꯥꯡ ꯅꯨꯡꯉꯥꯏꯇꯦ ꯑꯗꯨꯒꯤꯅꯦ
ꯑꯣ ꯇ ꯑꯣꯔꯒꯦ ꯀꯩ ꯇꯧꯒ ꯀ ꯎꯝ ꯄꯦꯝꯁꯤꯜ ꯆꯥꯔ ꯑꯗꯨ ꯃꯆꯒ ꯏꯇ ꯍꯗ꯭ꯔꯦ
ꯑꯣ ꯍꯋꯥꯏ ꯍꯋꯥꯏ
ꯑꯣ ꯍꯧꯖꯤꯛ ꯀꯥꯏ ꯂꯩꯔꯤꯅꯣ ꯌꯨꯝꯗ ꯂꯩꯔꯣ
ꯌꯨꯝ ꯦꯟꯗ
ꯊꯃꯕꯤ ꯍꯉꯗ
ꯑꯥ ꯊꯥꯡꯃꯩꯕꯟ ꯁꯤꯅꯦꯝ ꯂꯩꯀꯥꯏꯗ
ꯑꯣ ꯑꯗꯨꯗꯤ ꯅꯄꯖꯥꯅꯤꯅꯦ ꯑꯩꯁꯨ ꯀꯣꯂꯦꯖꯇ ꯂꯩꯌꯦ ꯍꯧꯖꯤꯛ
ꯑꯣ
ꯀꯣꯂꯖ ꯂꯩꯩꯁꯨꯨꯁ
ꯑ ꯃ ꯀ꯭ꯂ ꯀ꯭ꯂꯥꯁ ꯇꯧꯔꯤꯔꯥ
ꯇꯧꯗꯦ
ꯀꯩꯗꯧꯕ ꯂꯥꯛꯄꯗꯨꯗꯤ
ꯅꯎꯄꯥ ꯀꯝꯄꯇꯤꯁꯟ ꯌꯥꯎ ꯍꯥꯥꯛꯄ ꯑꯗꯨꯗꯤ
ꯑꯣ ꯀꯩ ꯀꯩ
ꯎ ꯗ꯭ꯔꯣꯣꯌ ꯀꯕꯨꯁ ꯀ
ꯑꯣ
ꯑ ꯍꯔ ꯀ ꯌꯥ ꯦ
ꯃꯤ ꯀꯌꯥꯝꯗꯤ ꯄꯥꯎ ꯐꯥꯎꯅꯔꯒꯦ
ꯂꯅꯥ ꯑꯃꯅꯤ
ꯀ ꯀꯩꯩꯅꯣ ꯍꯦ
ꯇ ꯂꯩꯛꯇꯌꯦ ꯈ ꯑꯃꯔ
ꯑꯩꯗꯤ ꯅꯪ ꯇꯥꯎꯕ ꯂꯣꯏꯈ꯭ꯔꯕ꯭ꯔꯥ ꯍꯥꯏꯔꯒ
ꯑꯩꯗꯣ ꯃꯤ ꯂꯩꯇꯕꯒꯤꯅꯦ ꯇꯧꯔꯤꯁꯤ
ꯋꯥꯦ
ꯑꯗꯣ ꯍꯟꯗꯛ ꯅꯪ ꯅꯪꯁꯨ ꯑꯦꯝ ꯑꯦꯗꯣ ꯂꯣꯏꯔꯅꯤ ꯀꯣ
ꯍꯣꯅꯤ
ꯃꯇꯨꯡ ꯇꯥꯕꯗꯤ ꯀꯩ ꯇꯧꯔꯨꯅꯤ ꯅꯦꯠ ꯊꯥꯗꯣꯏꯔꯣ
ꯃꯇꯨꯡ ꯇꯥꯕꯁꯤ ꯄꯤ ꯑꯩꯁꯤ ꯇꯧꯕ ꯌꯥꯏ ꯅꯦꯠꯁꯨ ꯊꯥꯅꯤ
ꯎꯝ
ꯇꯥꯔ ꯀ
ꯑꯁ ꯑꯩꯁꯨ ꯃꯅꯤꯄꯨꯔꯔꯤ ꯂꯥꯎꯔꯝ ꯀꯗ
ꯕꯨ ꯅꯨꯡꯉꯥꯏꯒ ꯆꯅꯤ ꯍꯥꯏꯦ ꯅ ꯏꯔꯣꯏꯕꯒ ꯆꯠꯇ꯭ꯔꯕꯣ
ꯆꯠꯂ ꯑꯔꯝꯁ ꯆꯠꯂꯦ
ꯑꯣ
ꯃꯇꯝ ꯈꯔꯗꯤ ꯂꯦꯞ
ꯑꯗꯨ ꯑ ꯍꯣꯔꯦꯟ ꯅꯣꯏ ꯒ꯭ꯔꯨꯞꯇ ꯈꯔ ꯍꯥꯏꯔꯣ ꯑꯩꯁꯨꯣ ꯍꯥꯄꯛꯀꯅꯤꯅ ꯑꯗꯨꯒ ꯋꯥꯔꯤ ꯇꯧꯔꯁꯦ
ꯎꯝ ꯎꯝ
ꯃꯤ ꯃꯤ ꯈꯔ ꯌꯥꯝ ꯈꯣꯡ ꯈꯣꯉꯣꯛꯄ ꯌꯥꯔꯣꯏꯗꯅ
ꯑꯁ ꯃꯤ ꯌꯥꯝꯕ ꯍꯥꯏꯁꯦ ꯔꯦꯖꯤꯁꯇꯔ ꯇꯧꯕꯁꯤꯡꯗꯤ ꯑꯗꯨꯝ ꯍꯥꯞꯄ ꯌꯥꯏ
ꯔꯦꯁꯇꯔ ꯇꯗꯔꯒ ꯄꯅ ꯍꯥꯏꯔꯁ
ꯑ ꯑꯗꯣ ꯑꯩ ꯑꯩꯉꯣꯟꯗ ꯇꯧꯕꯁꯤꯦ ꯀꯅꯥꯅꯣ ꯂꯩꯇ꯭ꯔꯦꯕ ꯑꯗꯨꯗꯨꯒꯤꯅꯤ ꯍꯥꯏꯔꯤꯁꯤ ꯔꯦꯖꯤꯁꯇꯔ ꯇꯧꯕ ꯃꯤ ꯀ ꯂꯩꯇ꯭ꯔꯦꯕ ꯑꯩꯒꯤ ꯑꯣꯏꯅꯗꯤ
ꯍꯣꯏ ꯍ ꯌꯥꯏ
ꯑꯗ ꯇꯊ ꯑꯣꯏꯣꯉ ꯁꯤ ꯀꯗ ꯀꯣꯏ ꯃꯁꯂꯔ ꯁꯤꯗ ꯑ ꯅ ꯀ ꯀꯅꯥ ꯀꯅꯥ ꯄ ꯐꯥꯎ ꯉꯔꯤꯒ
ꯍꯥꯥ
ꯄꯥꯎ ꯀꯥꯒ ꯐꯥꯎꯅꯅꯤ ꯀꯕ
ꯏꯃꯥꯟꯅꯕ ꯑꯅꯤꯗꯨꯗꯤ ꯉꯥꯡꯅꯈ꯭ꯔꯦ ꯑꯃꯗꯨꯗꯤ ꯂꯣꯏꯗ꯭ꯔꯤ ꯍꯥꯏꯗꯤ ꯑ ꯀꯩꯅꯣ ꯂꯩꯔꯤꯑꯕ ꯂꯃꯤ ꯆꯨꯔ
ꯃꯤ ꯃꯤꯅꯤꯁ ꯀꯃꯣ ꯍꯥꯏ ꯃꯥ
ꯃꯤꯠꯇꯔꯥꯒꯨꯝꯕꯕꯅꯦ ꯑꯁꯤ ꯃꯥ ꯁꯤꯒꯤ ꯑꯦꯞꯀꯤ ꯃꯔꯝꯗ ꯃꯔꯝꯁꯤꯂꯕ ꯃꯔꯅꯦ
ꯊꯥꯟꯗꯕꯅꯗ ꯃꯤꯗꯤ ꯆꯣꯡꯕꯅꯤ ꯍꯥꯏꯗꯤ ꯄꯨꯡ ꯀꯌꯥꯃꯨꯛ ꯁꯥꯟꯅꯒꯦꯕ ꯅꯃꯥꯟꯅꯕꯒ
ꯅꯣꯏ ꯍꯟꯗꯛ ꯖꯨꯂꯥꯏꯒꯤ ꯀꯩꯀꯩ ꯐꯦꯁꯇꯤꯚꯦꯜ ꯂꯩꯒ ꯎ ꯍꯜꯂꯣ ꯍꯜꯂꯣ ꯅꯣ
ꯅꯣꯏ ꯅꯅ
ꯍ ꯑꯣ ꯍꯜꯂꯣ ꯍꯜꯂꯣ ꯐ
ꯀꯝꯄꯤꯇꯤꯁꯟꯗꯣ ꯍꯧꯈ꯭ꯔꯕ꯭ꯔꯥ ꯍꯧꯗ꯭ꯔꯤꯕ꯭ꯔꯥ
ꯍꯧꯈ꯭ꯔꯦ ꯂꯣꯏꯗꯣꯔꯦ
ꯑ ꯑꯗꯨꯗꯣ ꯃꯈꯣꯟ ꯑꯗꯣ ꯌꯥꯝ ꯊꯣꯛꯍꯟꯕꯤꯒꯅꯣ ꯊꯥꯔꯠ ꯄꯥꯔꯇꯤꯒꯤ ꯃꯈꯣꯟ ꯌꯥꯝ ꯇꯥꯔꯗꯤ ꯅꯣꯏ ꯕ꯭ꯔꯤꯖꯦꯛ ꯌꯥꯝ ꯆꯠꯈꯤꯦ
ꯍꯣꯏ ꯑꯗꯨꯕꯨꯗꯤ ꯃꯗ ꯃꯤ ꯌꯥꯝ ꯂꯥꯡꯕꯩꯅꯤ
ꯎꯝ ꯈꯔ ꯃꯤ ꯂꯩꯇꯕ ꯃꯐꯝꯗ ꯆꯠꯂꯒ ꯉꯥꯡ꯭ꯔꯦꯗꯤ ꯎ
ꯎꯝ ꯀꯩꯀꯩ ꯋꯥꯔꯤꯕꯨ ꯇꯧꯗꯣꯏꯅꯣꯠꯇꯧꯁꯤꯕ ꯅꯪꯗ ꯆꯣꯂ ꯍꯄ ꯌꯥꯎꯔꯣ ꯑꯣꯏꯔꯣ
ꯍꯥ
ꯍꯟꯗꯛꯀꯤ ꯁꯣꯒꯤ ꯄ꯭ꯔꯦꯛꯇꯤꯁ ꯂꯩꯕ ꯌꯥꯎꯔꯣꯏꯗ꯭ꯔꯕ
ꯑꯥ ꯑꯩꯗꯤ ꯊꯔꯣꯏꯗ ꯑꯩ ꯍꯩꯁꯨ ꯍꯩꯇꯅ
ꯑ
ꯅ ꯑꯃꯨꯛ ꯆꯥꯡꯈꯤꯗꯣꯏꯔꯣ
ꯆꯉꯅ ꯍꯥꯏꯁꯨꯣ ꯀꯝꯄꯤꯇꯤꯁꯟ ꯇꯥꯅꯤꯡꯁꯦ ꯇꯥꯗꯣ ꯑꯩꯁꯨ ꯍꯥꯥ
ꯍꯥ
ꯀꯩꯒꯌꯥ ꯊꯔ ꯑꯣꯅ
ꯑ ꯄꯔꯁꯅꯦꯂꯤꯇꯤꯒꯤ ꯐꯥꯎꯗꯣ ꯄ꯭ꯔꯥꯏꯁ ꯀꯌꯥꯃ ꯐꯗꯦꯕ
ꯄ꯭ꯔꯥꯏꯖ ꯌꯥꯝꯗꯗ ꯁꯥꯔꯇꯤꯐꯤꯀꯦꯠ ꯑꯃ ꯑꯗꯨꯗꯒꯤ ꯀꯦꯁ ꯔꯤꯋꯥꯔꯗ ꯑꯃ ꯂꯣꯏꯔꯦ ꯑꯗꯨ ꯉꯥꯏ ꯀꯝꯄꯁꯗ ꯇꯃꯤ ꯇꯥꯏꯃꯤꯡ ꯂꯣꯏꯗꯣꯏꯔꯦ ꯅ ꯌꯦꯡꯉꯨꯕ꯭ꯔ ꯌꯥꯔꯅꯤ ꯑꯗꯨꯗꯤ ꯂꯩꯔꯣ ꯂꯩꯔꯣ ꯐꯖꯅ